ꯑꯣ ꯀꯔꯤ ꯇꯧꯕ꯭ꯔꯣ
ꯇꯨꯝꯃ ꯂꯩꯌꯦ
ꯊꯕꯛ ꯆꯠꯇ꯭ꯔꯣ ꯉꯁꯤꯗꯤ ꯑꯩꯗꯤ ꯐꯝꯃꯒ ꯂꯩꯔꯦ
ꯑꯣꯑꯦ ꯊꯕꯛ ꯊꯕꯛ ꯆꯠꯇꯦ
ꯏꯌꯨꯝꯗ ꯑꯗꯨꯝ ꯂꯩꯌꯦ
ꯌꯨꯝꯕ ꯂꯩꯕꯅ ꯅꯨꯡꯉꯥꯏꯔꯦꯗ ꯍꯧꯖꯤꯛꯀꯥꯟꯖꯤꯗꯤ
ꯍꯣꯏ ꯌꯨꯝꯗ ꯂꯩꯕꯅ ꯅꯨꯡꯉꯥꯏ ꯅꯪꯗꯤ ꯀꯩꯇꯧꯔꯤꯅꯣ
ꯑꯩꯁꯨ ꯐꯝꯃꯒ ꯂꯩꯌꯦ
ꯑꯣ ꯀꯅꯥ ꯀꯅꯥ
ꯑꯩ ꯍꯧꯖꯤꯛꯇꯤ ꯃꯄꯥꯟꯗ ꯏꯊꯟꯗꯅꯦ ꯑꯗꯣ ꯑꯈꯣꯏ ꯃꯤ ꯃꯌꯥꯝꯗꯤ ꯂꯩ ꯏꯃꯥꯟꯅꯕꯤꯁꯤ
ꯑꯣ ꯑꯣ ꯑꯣ ꯐꯩꯌꯦ ꯅꯨꯡꯉꯥꯏꯔꯤꯕ꯭ꯔꯣ
ꯑꯥ ꯅꯨꯡꯉꯥꯏꯔꯤ ꯍꯥꯏ ꯇꯥꯔꯦꯗꯅ
ꯅꯨꯡꯉꯥꯏꯅ ꯂꯩꯒꯗꯧꯕꯅꯦ ꯃꯤꯗꯤ
ꯈꯪꯗꯦ ꯅꯨꯡꯉꯥꯏ ꯅꯨꯡꯉꯥꯏꯌꯦ ꯍꯥꯏꯁꯤꯔꯥ ꯅꯨꯡꯉꯥꯏꯇꯦ ꯍꯥꯏꯁꯤꯔꯥ ꯑꯗꯨꯝ ꯄꯪꯂꯩꯗ ꯂꯩꯕꯅꯦ
ꯎꯝ
ꯆꯥꯛ ꯏꯟꯖꯥꯡꯗꯤ ꯊꯣꯡꯉꯕ꯭ꯔꯣ
ꯑꯥ ꯊꯣꯡꯗ꯭ꯔꯤꯗ ꯋꯥꯠꯂꯤ
ꯑꯣ ꯑꯌꯨꯛꯇꯤ ꯀꯩ ꯍꯦꯟꯖꯥꯡ ꯆꯥꯔꯒꯦ
ꯑꯥ ꯍꯋꯥꯏ ꯑꯁꯥꯡꯕꯗꯣ ꯍꯋꯥꯏ ꯈꯥꯃꯦꯟ ꯑꯁꯥꯡꯕꯗꯣ ꯑꯗꯨꯗꯣ ꯆꯥꯏ ꯅꯪꯗꯤ
ꯑꯩꯁꯨ ꯑꯂꯨꯒ ꯍꯋꯥꯏꯗꯣ ꯆꯥꯏꯌꯦ
ꯑꯣ ꯑꯣ ꯍꯥꯎꯔꯝꯅꯤ ꯅꯪꯗꯤ
ꯑꯁ ꯍꯤꯟꯖꯥꯡ ꯆꯥꯅꯉꯥꯏ ꯂꯩꯇꯕꯒꯤ ꯌꯥꯝ ꯋꯥꯔꯦ ꯍꯨꯖꯤꯛꯀꯥꯟꯖꯦ
ꯌꯨꯝꯗꯔꯣ ꯈꯨꯟꯗꯔꯣ ꯀꯥꯏꯗꯔꯣ
ꯑꯩꯖꯦ ꯈꯨꯟꯗ ꯅꯠꯇꯦ
ꯑꯣ ꯑꯣ
ꯈꯨꯟꯗꯗꯤ ꯂꯩꯇꯦ ꯁꯤꯗ ꯑꯥ ꯀꯩꯅꯣꯗ ꯃꯤ ꯃꯌꯥꯝ ꯄꯨꯟꯐꯝꯗ ꯂꯩꯌꯦ ꯇꯥꯔꯦ
ꯑꯣ ꯑꯣ ꯕꯔꯥꯒꯨꯝꯕ ꯂꯩꯕ꯭ꯔꯣ
ꯕꯔꯥ ꯅꯠꯇꯦ ꯍꯣꯁꯇꯦꯜ ꯂꯩꯌꯦ
ꯑꯣ ꯑꯣ
ꯅꯣꯏꯗꯤ ꯃꯤ ꯀ꯭ꯌꯥꯝ ꯂꯩꯒꯦ
ꯑꯩ ꯃꯤ ꯑꯅꯤ ꯂꯩꯌꯦ ꯏꯃꯥꯟꯅꯕꯤ ꯑꯃꯒ ꯈꯣꯏ ꯑꯅꯤ ꯂꯩꯇ ꯂꯩꯌꯦ
ꯑꯣ ꯊꯕꯛ ꯇꯧꯔ ꯂꯩꯕ꯭ꯔꯣ
ꯑ ꯊꯕꯛ ꯇꯧꯗꯦ ꯁ꯭ꯀꯨꯜ ꯀꯥꯔ ꯂꯩꯕ ꯅꯪꯗꯤ
ꯑꯩꯖꯨ ꯊꯕꯛ ꯇꯧꯗꯦ
ꯑ ꯀꯔꯤ ꯀꯔꯤ ꯇꯧꯔꯒ ꯂꯩꯕ꯭ꯔꯣ
ꯑꯗꯨꯝ ꯍꯧꯖꯤꯛꯀꯥꯟꯁꯤꯗꯤ ꯀꯩꯅꯣꯒꯤ ꯃꯇꯝꯁꯨ ꯂꯣꯏꯕ ꯃꯇꯝ ꯍꯥꯏꯇꯥꯔꯦ ꯑꯈꯣꯏꯅ ꯇꯨꯝꯕꯗꯣ
ꯑꯣ
ꯑꯗꯨꯒꯤ ꯀꯩꯅꯣ ꯊꯥꯕꯗ ꯉꯥꯏ ꯑꯗꯨ ꯈꯠꯇ ꯉꯥꯏꯔꯦ ꯍꯨꯖꯤꯛꯁꯦ ꯁꯨꯝ ꯐ꯭ꯔꯤꯗ ꯂꯩꯔꯦꯗ ꯃꯄꯥꯟꯁꯨ ꯊꯣꯛꯇꯕꯤꯗ
ꯎꯝ
ꯇꯧꯐꯝ ꯈꯪꯗꯦ ꯅꯪꯅꯤ ꯎꯝ ꯁꯤꯗ ꯂꯩꯕ ꯆꯍꯤ ꯀ꯭ꯌꯥ ꯁꯨꯔꯒꯦ
ꯑꯩꯗꯤ ꯈꯨ ꯎꯟꯗ ꯅꯠꯇꯤꯐꯥꯎ ꯐꯥꯗ꯭ꯔꯤꯗꯤ ꯍꯟꯗꯛꯅ ꯂꯥꯛꯄꯅꯦ ꯀꯣꯆꯤꯡ ꯂꯧꯔ ꯂꯩꯕꯀꯣ ꯑꯗꯨꯒꯤ
ꯍꯣ ꯍꯣ ꯍꯣꯏ ꯐꯩ ꯐꯩ
ꯎꯝ ꯑ ꯅꯪꯗꯤ ꯅꯠ ꯎꯝ ꯅꯆꯤꯟ ꯅꯅꯥꯎ ꯀꯌꯥ ꯂꯩꯒꯦ ꯅꯪꯗꯤ
ꯈꯣꯏꯗꯤ ꯏꯆꯤꯟ ꯏꯅꯥꯎ ꯌꯥꯝꯃꯦ
ꯀꯌꯥꯅꯣ ꯑꯗꯣ ꯑꯩꯁꯨ ꯌꯥꯝꯃꯦ
ꯅꯤꯄꯥꯟꯃꯨꯛ ꯂꯩꯌꯦ
ꯑ ꯑꯁ ꯑꯩꯉꯣꯟꯗꯩ ꯍꯦꯟꯅ ꯌꯥꯝꯃꯤꯅꯦ ꯑꯗꯨꯗꯤ ꯃꯤ ꯑꯅꯤ
ꯌꯥꯝꯃꯅꯦ ꯑꯩꯈꯣꯏꯗꯤ ꯌꯥꯝꯕꯅꯦ
ꯅꯨꯄꯥ ꯀꯌꯥꯅꯣ ꯅꯨꯄꯤ ꯀꯌꯥꯔꯅꯣ
ꯅꯨꯄꯥꯅ ꯑꯅꯤ ꯅꯨꯄꯤꯅ ꯇꯔꯨꯛ
ꯑꯩꯁ ꯌꯥꯃꯦꯍꯦ ꯌꯨꯝ ꯄꯥꯟꯕꯁꯨ ꯌꯥꯎꯔꯝꯅꯤꯀꯣ ꯗꯨꯗꯤ
ꯍꯣꯏ ꯌꯥꯎꯔꯦ ꯑꯈꯣꯏꯗꯣ ꯗꯗꯥ ꯂꯩꯠ ꯅꯠꯇꯕ ꯅꯨꯄꯥꯗꯣ ꯑꯩꯒꯤ ꯇ ꯂꯣꯏ ꯑꯣꯏꯕ
ꯑꯣ ꯑꯣ
ꯏꯆꯦ ꯍꯣꯏ ꯑꯩꯅ ꯃꯉꯥꯁꯨꯨꯕ ꯏꯆꯦ ꯑꯩꯒꯤ ꯏꯊꯛ ꯒ ꯏꯆꯦ ꯃꯔꯤ ꯂꯩꯌꯦ
ꯑꯣ ꯑꯩꯒ ꯃꯥꯟꯅꯥꯏꯅꯦ ꯑꯗꯨꯗꯤ
ꯎꯝ ꯑꯣ ꯅꯪꯁꯨ ꯃꯉꯥ ꯁꯨꯕ꯭ꯔꯣ
ꯑꯥꯎ
ꯎꯝ
ꯑꯩꯗꯤ ꯇꯔꯨꯛꯅꯤꯚꯥ ꯏꯆꯤꯟ ꯏꯅꯥꯎꯁ ꯇꯔꯨꯛꯅꯦ ꯅꯨꯄꯥ ꯑꯃ ꯅꯨꯄꯤ ꯃꯉꯥ ꯀꯣ
ꯎ ꯎꯝ
ꯅꯨꯄꯤ ꯃꯉꯥꯅ‌ꯦ
ꯗꯨꯝ ꯑꯗꯨꯝ ꯅꯨꯄꯤ ꯌꯥꯝꯕꯗꯣ ꯑꯃꯔꯣꯝꯗ ꯍꯥꯏꯔꯗꯤ ꯅꯨꯡꯉꯥꯏꯔꯦꯗ
ꯎꯝ ꯅꯨꯡꯉꯥꯏꯌꯦ
ꯃ ꯗꯨ ꯑꯣ ꯅꯣꯏꯁꯨ ꯅꯨꯄꯥꯗ‌ꯣ ꯅꯪ ꯅꯈꯥ ꯑꯣꯏꯕ꯭ꯔꯣ
ꯑ‌ꯣ ꯑꯩ ꯈ꯭ꯋꯥꯏꯗꯒꯤ ꯑꯇꯣꯝꯕꯅꯦ ꯏꯅꯥꯎꯅꯨꯄꯥꯁꯦ
ꯎꯝ
ꯑ ꯅꯨꯄꯥ ꯌꯥꯝꯃꯁꯨ ꯑꯃꯔ‌ꯣꯝꯗꯗꯤ ꯐꯩ ꯑꯗ‌ꯣ ꯑꯩꯃꯔꯣꯝꯗꯗꯤ ꯅꯨꯄꯤ ꯌꯥꯝꯕꯅ ꯐꯔꯦ‌ꯗ ꯍꯧꯖꯤꯛꯀꯥꯟꯁꯤꯗꯤ
ꯑ ꯅꯨꯞ ꯅꯨꯄꯥꯁꯨꯀꯣ ꯎꯝ ꯑꯗ‌ꯣ ꯅꯨꯞ ꯄꯥꯀ‌ꯣ ꯅꯨꯄꯥ ꯒ꯭ꯌꯥꯟ ꯇꯥꯕ ꯒ꯭ꯌꯥꯟ ꯇꯥꯔꯗꯤ ꯈꯔ ꯐꯕꯀꯣ ꯒ꯭ꯌꯥꯟ ꯇꯥꯗ꯭ꯔꯗꯤ ꯑꯁ ꯌꯥꯝ ꯁꯥꯊꯤꯕꯅꯦ
ꯍꯣꯏ ꯑꯠ ꯍꯣꯏ ꯑꯗꯨꯅꯕꯨ ꯅꯨꯄꯤ ꯌꯥꯝꯕꯅ ꯑꯃꯔꯣꯝꯗꯤ ꯐꯩ ꯍꯥꯏꯗꯨꯅꯤ
ꯎꯝ
ꯑꯈꯣꯏꯒꯤꯁꯨ ꯈꯔꯛ ꯅꯥꯟꯂꯦ
ꯎꯝ
ꯉꯝꯗ꯭ꯔꯦꯅꯦ ꯍꯟꯗꯛꯁꯦ ꯎꯝ
ꯅꯣꯏꯗꯤ ꯅꯨꯡꯁꯥ ꯁꯥꯗ꯭ꯔꯣ ꯉꯁꯤ
ꯑꯁ ꯌꯥꯝ ꯁꯥ ꯌꯥꯝ ꯁꯥꯏꯌꯦ ꯑꯗꯣ ꯑꯁ ꯅꯨꯡ ꯅꯨꯡꯊꯤꯟꯗꯨ ꯐꯥꯎꯀ‌ꯣ ꯇꯨꯝꯕ ꯌꯥꯗꯦꯕ
ꯎꯝ ꯈꯣꯏꯁꯨ ꯇꯧꯋꯦ ꯑꯈꯣꯏ ꯀꯥꯗꯣ ꯍꯦꯟꯅ ꯁꯥꯏ ꯑꯁ ꯀꯗꯥꯏꯗꯒꯤ ꯏꯪꯕ ꯑꯃꯇ ꯂꯩꯇꯦ
ꯑꯈꯣꯏꯗꯤ ꯏꯁꯤꯡꯐꯥꯎ ꯂꯥꯛꯇ꯭ꯔꯤ ꯍꯧꯖꯤꯛꯁꯦ ꯑꯩꯗꯤ ꯕꯔꯥ ꯂꯩꯕꯅꯦꯕ
ꯑꯣ
ꯏꯁꯤꯡ ꯃꯥ ꯂꯥꯛꯇꯕꯤ ꯏꯔꯨꯕꯛ ꯏꯔꯨꯗ꯭ꯔꯤ ꯑꯍꯥ ꯌꯥꯝ ꯁꯥꯔꯒ ꯑꯗꯨꯝ ꯇꯨꯝꯕꯤꯕꯗꯣ ꯑꯗꯨꯝ ꯍꯧ ꯍꯧꯒꯠꯂꯒ ꯌꯥꯝ ꯁꯥꯕꯗꯣ ꯑꯗꯨꯒꯤ ꯂꯩꯕ ꯅꯨꯡꯉꯥꯏꯇꯦꯕ ꯏꯁꯥꯖ‌ꯦ
ꯑꯣ ꯇꯨꯇꯤ ꯇꯨꯇꯤ ꯑꯣꯏꯅ ꯇꯥꯕ꯭ꯔꯣ
ꯍꯣꯏ
ꯏꯁꯤꯡ ꯑꯣ ꯇꯣꯇꯤ ꯇꯥꯕꯗꯤ ꯑꯃꯔꯣꯝꯗꯗꯤ ꯐꯩꯗ ꯂꯩꯔꯒ ꯇꯧꯕꯁꯨꯍꯧꯖꯤꯛ ꯍꯣꯏ ꯈꯔꯕꯨꯗꯤ ꯂꯩꯔꯦꯀꯣ ꯑꯗꯨ ꯑꯣꯏꯔ ꯁꯨ ꯑꯌꯥꯝꯕ ꯇꯨꯇꯤ ꯇꯥꯔꯗꯤ ꯆꯥꯅꯤꯡꯉꯥꯏꯕꯨꯗꯤ ꯈꯔ ꯀꯣꯝꯃꯦꯗꯅ
ꯑꯥꯎ
ꯅꯣꯏ ꯑꯥ ꯌꯨꯝꯕꯨꯗꯣ ꯐꯥꯕ꯭ꯔꯣ
ꯑꯥꯎ ꯐꯩꯌꯦ
ꯎꯝ ꯍꯨꯖꯤꯀꯥꯟꯁꯤꯗꯤ ꯅꯣꯏ ꯏꯃꯨꯡ ꯂꯥꯛꯄ ꯌꯥꯔꯣꯏ ꯃꯤ ꯀꯅꯥꯁꯨ ꯂꯥꯛꯍꯟꯕ ꯌꯥꯔꯣꯏꯒꯥ ꯍꯥꯏ ꯍꯥꯏꯕꯗꯣ ꯌꯥꯝ ꯍꯥꯏ ꯍꯥꯏꯅꯩꯗꯅ
ꯑꯥ ꯑꯩꯈꯣꯏꯗꯀꯣ ꯑꯩꯈꯣꯏ ꯑꯩꯈꯣꯏꯗ ꯍꯥꯏꯕꯗꯤꯀꯣ ꯑꯥꯟ ꯅꯨꯄꯥꯒꯨꯝꯕ ꯅꯥ ꯅꯣꯏꯒꯤ ꯔꯤꯂꯦꯇꯤꯞ ꯅꯠꯇ꯭ꯔꯥꯗꯤ ꯅꯨꯄꯥꯒꯨꯝꯕꯒꯥ ꯄꯨꯁꯜꯂꯛꯀꯥꯅꯨ ꯑꯗꯨ ꯑꯗꯨꯒꯨꯝꯕ ꯑꯗꯨꯝ ꯍꯥꯏꯌꯦꯕ
ꯐꯥꯗꯤ ꯐꯩꯌꯦ ꯌꯥꯝꯗꯤ ꯐꯩꯌꯦ
ꯑꯣ
ꯎꯝ
ꯑꯗꯨꯕꯨꯗꯤ ꯑꯍꯣꯏ ꯃꯐꯝ ꯈꯨꯗꯤꯡꯕꯨꯗꯤ ꯑꯗꯨꯝ ꯍꯥꯏꯀꯣ ꯃꯔꯤ ꯃꯇꯥ ꯅꯠꯇ꯭ꯔꯥꯗꯤ ꯆꯪꯍꯟꯒꯅꯣ ꯈꯣꯠꯀꯥꯅꯣ ꯃꯤ ꯈꯔ ꯑꯥ ꯃꯅꯨꯡ ꯐꯥꯎ ꯆꯪꯕꯗꯣ ꯅꯨꯡꯉꯥꯏꯇꯕꯅꯦ ꯑꯗꯣ ꯅꯣꯡꯃ ꯅꯣꯡ ꯆꯪꯕ ꯌꯥꯕ ꯑꯣꯏꯔꯗꯤ ꯈ꯭ꯔꯗꯤ
ꯎꯝ ꯅꯪꯒꯤ ꯅꯃꯥꯟꯅꯕꯤ ꯑꯣꯏꯔꯁꯨ ꯅꯃꯥꯟꯅꯕ ꯑꯣꯏꯔꯁꯨ ꯑꯥꯝ ꯄꯪ ꯄꯨꯗꯤ ꯄꯨꯔꯛꯑꯣ ꯑꯗꯣ ꯇꯨꯝꯕ ꯊꯛ ꯄꯒꯨꯝꯕ ꯗꯨꯝ ꯑꯗꯨꯒꯨꯝꯕ ꯂꯥꯡꯕꯒꯨꯝꯕ ꯇꯧꯒꯥꯅꯨ ꯅꯣꯏ ꯑꯅꯤ ꯈꯛꯇꯥ ꯅꯠꯇꯦ ꯂꯩꯕꯁꯦ ꯃꯤ ꯌꯥꯝ ꯂꯩꯌꯦ ꯑꯗꯨꯒꯤ ꯂꯥꯡꯕꯁꯨ ꯌꯥꯗꯦ ꯑꯗꯨꯝ ꯍꯥꯏ ꯂꯥꯡꯕ ꯍꯥꯏꯕꯗꯤ ꯑꯗꯨꯝ ꯃꯤ ꯏꯃꯥꯟꯅꯞ ꯕꯤ ꯃꯣꯏ ꯏꯃꯥꯟꯅꯕ ꯃꯣꯏ ꯄꯨꯔꯛꯑꯒꯥ ꯑꯗꯨꯝ ꯂꯥꯡꯕꯗꯣ
ꯑꯣ
ꯑꯗꯨꯒꯨꯝꯕꯗꯣ ꯇꯧꯔꯛꯀꯥꯅꯨ ꯇꯧ ꯇꯧꯔꯥꯁꯨ ꯄꯥꯔꯃꯤꯁꯟ ꯂꯧꯔꯒꯥ ꯑꯗꯨꯝ ꯇꯧꯋꯣ ꯍꯥꯏꯌꯦ
ꯎꯝ ꯎꯝ ꯑꯗꯨ ꯐꯥꯎꯗꯤ ꯌꯥꯏꯗ
ꯎꯝ
ꯍꯣꯔꯦꯟꯗꯤ ꯑꯥ ꯑꯣ ꯍꯣꯔꯦꯟꯗꯤ ꯀꯩ ꯍꯤꯟꯖꯥꯡ ꯊꯣꯡꯗꯣꯏꯅꯣ
ꯑꯁ ꯈꯪꯗꯦ ꯍꯧꯔꯦꯅ ꯈꯪꯉꯅꯤ ꯍꯧꯖꯤꯛꯇꯤ ꯏꯟꯖꯥꯡ ꯆꯥꯛ ꯍꯤꯟꯖꯥꯡ ꯊꯣꯡꯒꯤꯔꯣꯏ ꯀꯣꯆꯤꯡ ꯂꯧꯕ ꯆꯠꯈꯤꯅꯤꯌꯦ
ꯑꯣ ꯑꯣ ꯑꯣ ꯄꯨꯡ ꯀꯌꯥꯗꯒꯤ ꯄꯨꯡ ꯀꯌꯥ ꯐꯥꯎꯅꯣ
ꯉꯁꯤ ꯎꯝ ꯄꯨꯡ ꯃꯉꯥꯒꯤ ꯄꯨꯡ ꯇꯔꯦꯠ ꯐꯥꯎꯅꯤꯕ ꯑꯗꯣ ꯄꯨꯡ ꯃꯉꯥꯒꯤꯗꯣ ꯑꯣꯖꯥ ꯂꯥꯛꯔꯣꯏꯌꯦ ꯍꯥꯏꯌꯦ ꯈꯔ ꯐꯔꯛ ꯃꯁꯥ ꯅꯨꯡꯉꯥꯏ ꯗꯕꯒꯤꯔꯣ ꯊꯕꯛ ꯂꯩꯕꯒꯤꯔꯣ ꯈꯪꯗꯦ ꯑꯩꯗꯣ ꯊꯣꯛꯂꯛꯄꯅꯦꯕ ꯊꯣꯛꯂꯔꯒꯥ ꯃꯄꯨꯅ ꯉꯁꯤ ꯅꯣꯏꯒꯤ ꯑꯣꯖꯥꯁꯦ ꯂꯥꯛꯔꯣꯏ ꯍꯥꯏꯕꯀꯣ ꯇꯨꯒꯤ ꯑꯃꯨꯛ ꯍꯜꯂꯛꯏ ꯔꯦꯟ ꯑꯩꯒꯤ ꯕꯔꯥ ꯗꯨꯗꯥ ꯀꯣ
ꯑꯣ ꯎꯝ ꯎꯝ
ꯍꯣꯔꯦꯟ ꯄꯨꯡ ꯇꯔꯨꯛ ꯇꯥꯔꯗꯤ ꯑꯃꯨꯛ ꯆꯠꯈꯤ ꯆꯛꯀꯅꯤ꯫
ꯐꯩꯅꯤ ꯐꯩꯅꯤ ꯁꯨꯃꯥꯏꯅ ꯇꯧꯕꯁꯤ ꯐꯔꯦꯅꯦ ꯀꯟꯅ ꯍꯣꯠꯅꯧꯑꯣ꯫
ꯀꯟꯅ ꯍꯣꯠꯅꯅꯤꯡꯉꯥꯏ ꯑꯁ ꯂꯥꯏꯔꯤꯛ ꯂꯥꯏꯔꯤꯛ ꯑꯁ ꯂꯥꯏꯔꯤꯛ ꯄꯥꯅꯤꯡꯉꯥꯏ ꯇꯟꯕꯒꯤꯅꯤꯅꯦꯍꯦ꯫
ꯑꯗꯨꯕꯨꯗꯤ ꯍꯧꯖꯤꯛꯅꯥꯟ ꯃꯇꯝꯒꯤ ꯃꯇꯝ ꯃꯇꯝ ꯃꯇꯝꯒꯤ ꯈꯣꯏꯁꯨ ꯆꯞ ꯃꯥꯟꯅꯏꯩ ꯑꯗꯨꯕꯨꯗꯤ꯫
ꯎꯝ꯫ ꯑꯩꯈꯣꯏꯅ ꯂꯥꯏꯔꯤꯛ ꯊꯋꯥꯏ ꯌꯥꯎꯅ ꯑꯗꯨꯝ ꯇꯧꯔꯗꯤ ꯑꯗꯨꯝ ꯌꯥꯏꯌꯦꯕ ꯎꯝ ꯂꯥꯏꯔꯤꯛꯁꯦ ꯄꯥꯔꯁꯨ ꯆꯪꯗ꯭ꯔꯤꯅꯦ ꯍꯟꯗꯛꯁꯦ꯫
ꯎꯝ꯫
ꯑꯗꯨꯒꯤ꯫ ꯍꯥ꯫
ꯅꯣꯏꯕꯨ ꯕꯖꯥꯔ ꯅꯛꯄ꯭ꯔꯣ꯫
ꯑꯧ ꯅꯛꯅꯩꯌꯦ꯫
ꯑꯣ ꯑꯣ ꯕꯖꯥ꯭ꯔ ꯅꯛꯑꯗꯤ ꯐꯔꯦꯅꯦ꯫
ꯁꯤ ꯃꯣꯗꯦꯜ ꯁ꯭ꯀꯨꯜ ꯈꯪꯕ꯭ꯔꯣ꯫
ꯈꯪꯉꯦ꯫
ꯑꯗꯨ ꯃꯅꯥꯛꯇ꯫
ꯑꯣ꯫
ꯎꯝ꯫
ꯎꯝ꯫ ꯄꯨꯡ ꯃꯉꯥ ꯑꯗꯨꯗꯤ ꯄꯨꯡ ꯇꯔꯨꯛꯁꯨ ꯇꯥꯒꯗꯧꯔꯦꯅꯦ꯫
ꯑꯥ ꯄꯨꯡ ꯃꯉꯥ ꯃꯈꯥꯏ꯫
ꯃꯉꯥ ꯎꯝ ꯍꯣꯝ ꯍꯣꯝ ꯍꯣꯝ
ꯅꯣꯏ ꯍꯣꯁꯇꯦꯜꯗꯤ ꯂꯩꯕ ꯅꯨꯡꯉꯥꯏꯕ꯭ꯔꯣ꯫
ꯅꯨꯡꯉꯥꯏ ꯍꯥꯏ ꯇꯥꯔꯦ꯫
ꯎꯝ ꯆꯥꯛ ꯌꯦꯟꯁꯥꯡꯗꯤ ꯑꯗꯨꯝ ꯍꯥꯎꯕ꯭ꯔꯣ꯫
ꯏꯁꯥ ꯏꯁꯥꯅ ꯊꯣꯡꯖꯩꯌꯦ꯫
ꯑꯣ ꯑꯣ꯫ ꯑꯁ ꯍꯟꯗꯛ ꯍꯟꯗꯛꯁꯦ ꯆꯥꯛ ꯌꯦꯟꯖꯥꯡꯁꯨ ꯑꯁ ꯀꯨꯏꯅ ꯊꯝꯕ ꯌꯥꯗꯦ ꯅꯨꯡꯁꯥ ꯁꯥꯕꯒꯤꯀꯣ꯫ ꯑꯗꯨꯝ ꯃꯅꯝ ꯑꯗꯨꯝ ꯅꯝꯊꯤꯕ ꯑꯗꯨꯒꯤ꯫
ꯎꯝ ꯑꯌꯨꯛꯇ ꯂꯩꯔꯁꯨ ꯈꯨꯗꯥꯛ ꯈꯨꯗꯥꯛꯇ ꯂꯩꯔꯒ ꯆꯥꯕ ꯅꯥꯠ ꯇꯔꯗꯤꯀꯣ꯫ ꯑꯗꯨꯝ ꯅꯪꯗꯤ ꯆꯥꯛ ꯌꯦꯟꯁꯥꯡꯗꯣ ꯌꯨꯝꯗꯒꯤ ꯊꯥꯔꯛꯄ꯭ꯔꯣ ꯅꯠꯇ꯭ꯔꯒ ꯀꯃꯥꯏ ꯇꯧꯒꯦ꯫
ꯌꯨꯝꯗꯁꯨ ꯍꯦꯟ ꯍꯦꯟꯖꯥꯡ ꯏ ꯆꯥꯛꯒꯨꯝꯕꯗꯤ ꯌꯨꯝꯗ ꯌꯨꯝꯗꯒꯤ ꯑꯗꯨꯝ ꯊꯥꯔꯛꯑꯦ ꯑꯗꯣ ꯍꯦꯟꯖꯥꯡꯁꯨ ꯈꯔ ꯑꯗꯨꯝ
ꯑꯦꯚ꯭ꯔꯤ ꯗꯦꯗꯤ ꯊꯥꯔꯛꯇꯦ ꯑꯗꯨꯁꯨ ꯀꯣ ꯑꯗꯨꯝ ꯃꯔꯛ ꯃꯔꯛꯇ ꯑꯗꯨꯝ ꯊꯥꯔꯛꯑꯦ꯫ ꯑꯗꯨꯒ ꯁꯤ ꯕꯖꯥꯔꯗꯁꯨ ꯂꯩꯕꯁꯨ ꯌꯥꯎꯑꯦ꯫
ꯑꯣ ꯑꯣ꯫ ꯆꯥꯛꯗꯣ ꯋꯥꯟꯗ꯭ꯔꯗꯤ ꯈꯔꯥ ꯆꯥꯛ ꯂꯩꯗ꯭ꯔꯗꯤ ꯑꯗꯨꯝ ꯌꯨꯝꯗꯒꯤ ꯊꯔꯛꯑꯗꯤ ꯈꯔ ꯐꯔꯦꯗ꯫
ꯍꯣꯏ ꯆꯥꯛ ꯍꯤꯟꯖꯥꯡꯒꯨꯝꯕꯗꯤ ꯌꯨꯝꯗ ꯊꯥꯔꯛꯑꯗꯤ ꯄꯩꯁꯥ ꯇꯤꯡꯅꯤꯡꯉꯥꯏ ꯂꯩꯇꯦꯕ
ꯍꯣꯏ
ꯎꯝ
ꯍꯧꯖꯤꯛꯀꯥꯟꯁꯤ ꯏꯔꯥꯡ ꯇꯧꯕꯁꯤꯒ ꯆꯠꯊꯣꯛ ꯆꯠ ꯆꯤꯟꯁꯨ ꯈꯔ ꯋꯥꯏꯗꯅ
ꯎꯝ
ꯎꯝ
ꯍꯝ
ꯍꯣꯏ ꯍꯣ ꯍꯣ ꯑꯥ ꯅꯪ ꯁꯨ ꯑ ꯀꯩꯅꯣ ꯃꯇꯝꯁꯨ ꯌꯧꯗꯤ ꯌꯧꯗꯧꯔꯦ ꯑꯗꯨꯅꯪꯁꯨ ꯁꯦꯝ ꯁꯥꯎ ꯁꯦꯝ ꯁꯥꯔꯒ ꯂꯣꯏꯁꯤꯜꯂꯒ ꯆꯠꯅꯕ ꯇꯧꯈ꯭ꯔꯣ ꯃꯝ ꯐꯪꯉꯁꯤꯀꯣ
ꯑ ꯊꯝꯔꯒꯦꯔꯣ
ꯊꯝꯃꯒꯦ ꯅꯪꯁꯨ ꯁꯦꯝ ꯁꯥꯕ ꯍꯧꯔꯣ ꯑꯩꯁꯨ ꯊꯕꯛ ꯈꯔ ꯇꯧꯔꯨꯈꯤ ꯒꯦ ꯍꯣꯔꯦꯟꯁꯨ ꯑꯃꯨꯛ ꯁꯥꯟꯅꯕ ꯌꯥꯏ
ꯑꯥꯎ ꯑ ꯐꯔꯦ ꯐꯔꯦ